ꯄꯨꯔꯥ ꯍꯜꯂꯣ
ꯀꯩ ꯀꯩꯗꯧꯔꯤꯅꯣ
ꯇꯨꯝꯃꯛ ꯂꯩꯌꯦ ꯅꯪꯗꯤꯦ
ꯑꯩꯖꯨ ꯐꯝꯃꯒ ꯂꯩꯌꯦ
ꯅꯨꯡꯉꯥꯏꯇꯕ꯭ꯔꯥ
ꯑꯣ ꯀꯦ ꯍꯥꯏꯕ
ꯅꯅꯤꯠ ꯅꯨꯡꯉꯥꯏꯇꯕ꯭ꯔꯥ ꯅꯪꯒꯤ
ꯅꯨꯡꯉꯥꯏꯌꯦ
ꯎ ꯅ ꯀꯨꯟꯖꯥꯗꯣ ꯈꯔ ꯀꯩꯅꯣ ꯦꯊꯤ ꯍꯨꯔꯛꯅꯤ ꯐꯖꯅ ꯇꯥꯗꯕ
ꯎꯝ ꯍꯧꯖꯤꯛꯀꯤ ꯍꯧꯖꯤꯛꯇꯤ ꯇꯥ ꯍꯥꯏꯔꯕꯣ
ꯅꯪꯒꯤꯅꯦ ꯅꯨꯡꯉꯥꯏꯇ꯭ꯔ ꯃꯥꯜꯂꯤꯅꯦ
ꯎꯝ ꯎꯝ ꯇꯥꯗꯕ꯭ꯔꯣ
ꯇꯥꯥꯏꯔꯦ ꯇꯥꯏꯔꯦ
ꯎꯝ ꯎꯝ ꯀꯩꯗꯧꯋ ꯀꯩꯗꯧꯏꯅꯦꯕ
ꯀꯅꯅ ꯂꯩꯕꯅꯣ
ꯎꯝ ꯇꯣꯝꯗ ꯂꯩꯌꯦꯅꯦ ꯅꯪꯗꯤ
ꯑꯣ ꯑꯣ ꯇꯥꯏ ꯇꯥꯏ ꯇꯥꯏ
ꯅꯪꯗꯤ ꯀꯅꯥ ꯀꯅꯥꯅ ꯂꯩꯕ꯭ꯔꯣ
ꯏꯊꯟꯇꯅꯤ
ꯎꯝ
ꯑꯩ ꯈꯨꯟꯖꯦꯟꯗꯤ ꯐ ꯐꯖꯅ ꯇꯥꯏꯋꯦꯀꯣ
ꯀꯩ ꯍꯥꯏꯕ
ꯑꯩ ꯈꯨꯟꯖꯦꯜꯗꯤ ꯐꯖꯅ ꯇꯥꯕ꯭ꯔꯥ
ꯇꯥꯏꯌꯦ ꯑꯩꯒꯤ ꯍꯣꯟꯖꯦꯜ ꯇꯥꯗꯕ꯭ꯔꯣ ꯑꯩ ꯃꯈꯣꯟ ꯇꯥꯗꯕ꯭ꯔꯣ
ꯍꯧꯖꯤꯛꯇꯤ ꯁꯦꯡꯉꯦ ꯉꯁꯥꯏꯗꯣ
ꯑꯣ ꯑꯣ ꯇꯥꯔꯦ ꯑꯩ ꯑꯩꯗꯤ ꯅꯪ ꯈꯣꯟꯖꯦꯜ ꯐꯖꯅ ꯇꯥꯏ
ꯑꯣ ꯍꯧꯖꯤꯛꯅ ꯐꯖꯅ ꯇꯥꯕꯅꯦ ꯉꯁꯥꯏꯗꯣ ꯑꯁ ꯅꯦꯠ ꯅꯨꯉꯥꯏꯇꯕ ꯃꯥꯟꯂꯦ
ꯑꯥꯑꯥ
ꯀꯩꯗꯧꯔꯤꯅꯦꯕ ꯅꯪꯗꯣ
ꯇꯨꯝꯃ ꯂꯩꯌꯦ ꯇꯨꯝꯃꯒ ꯀꯩꯅꯣ ꯌꯥꯝ ꯁꯥꯃꯟꯕꯀꯣ
ꯎꯝ
ꯅꯪꯗꯤ
ꯑꯩꯁꯨ ꯌꯨꯝꯐꯝ ꯐꯝꯃ ꯂꯩꯌꯦ ꯆꯥꯛ ꯆꯥꯔꯕꯣ
ꯀꯨꯏꯈ꯭ꯔꯦ ꯆꯥꯕ ꯂꯥꯝꯈꯔꯦ ꯑꯃꯨꯛꯀ ꯅꯪꯗꯦ
ꯑꯩꯁꯨ ꯀꯨꯏꯒꯔꯦ ꯉꯁꯥꯏꯅ ꯆꯈꯔꯦ
ꯆꯥꯔꯖ ꯆꯠꯄ꯭ꯔꯥ
ꯆꯠꯇꯦ
ꯎꯝ ꯇꯧꯔꯛꯀꯅꯤ ꯅꯣꯏ ꯈꯨꯟꯗ ꯅꯠꯇ꯭ꯔꯣ
ꯈꯨꯟꯗ ꯅꯠꯇꯦ ꯍꯣꯏ
ꯑꯣ ꯑꯗꯨꯗꯤ ꯆꯠꯇ꯭ꯔꯁꯨ ꯌꯥꯅꯤꯗ ꯂꯥꯞꯄꯒꯨꯝꯕꯗꯣ ꯇꯧ ꯑꯩꯗꯤ ꯆꯠꯂꯦ
ꯑꯣꯅꯪꯗꯤ ꯈꯨꯟꯗꯔꯥ
ꯎꯝ
ꯑꯣ ꯐꯩꯌꯦ ꯎꯝ ꯎꯝ ꯀꯩ ꯏꯟꯖꯥꯡ ꯆꯔꯒꯦ
ꯁꯧꯒ꯭ꯔꯤ ꯑꯣꯏꯅ ꯆꯥꯏ ꯅꯪꯗꯤ
ꯑꯩ ꯑꯩꯗꯤ ꯏꯟꯖꯣꯏ ꯏꯟꯖꯥꯡ ꯊꯣꯡꯕ ꯇꯜꯂꯗꯅ ꯀꯥꯡꯉꯧ ꯈꯛꯇ ꯆꯥꯏ ꯑꯜꯂꯨ
ꯇꯟꯕꯔ ꯅꯪꯕꯨ
ꯇꯟꯗꯔꯥꯗꯤ
ꯑꯩ ꯑꯣꯏꯅ ꯊꯣꯝꯕꯤꯌꯨꯔꯣ
ꯊꯣꯡꯕꯤꯌꯨ ꯂꯥꯛꯑꯣ ꯑꯩꯒꯤ
ꯍꯝ ꯅꯪꯅ ꯂꯥꯛꯇꯣꯏꯅꯤ ꯀꯩꯅꯣ
ꯅꯪ ꯂꯥꯛꯗꯧꯕ ꯊꯣꯡꯕꯤꯅꯕ ꯑꯩꯒꯤ ꯑꯦꯛꯖꯥꯝ ꯀꯔꯤꯅꯣ ꯏꯊꯟꯗ ꯂꯩꯕꯅꯤ ꯥꯆꯦꯛ ꯊꯣꯡꯕ ꯌꯥꯝ ꯇꯟꯕ ꯋꯥꯅꯤꯗ
ꯑ
ꯅꯪ ꯅꯪꯗꯤ ꯀꯔꯤ ꯀꯔꯤ ꯍꯣꯠꯅꯔꯤꯒꯦ꯫
ꯇꯣꯛꯈ꯭ꯔꯦ ꯂꯧꯗ ꯑꯣꯏꯅ ꯇꯥꯔꯦꯅꯦ꯫
ꯎꯝ ꯒ꯭ꯔꯦꯖꯨꯌꯦꯦꯁꯟꯗꯤ ꯂꯣꯏꯔꯕꯣ
ꯎꯝ ꯕ ꯑꯥ ꯈꯥꯛꯇꯥ ꯑꯗꯨꯁꯨ ꯊꯥꯔꯠ ꯁꯦꯃꯤꯁꯇꯔꯗꯒꯤ ꯇꯄ ꯑꯃꯨꯛꯀ
ꯑꯦ ꯀꯥꯕ ꯌꯥ ꯑꯣ ꯑꯩ ꯑꯩ ꯍꯧꯖꯤꯛ ꯁꯦꯀꯦꯟ ꯁꯦꯃꯤꯁꯇꯔ
ꯑꯣ
ꯀꯩꯒꯤ ꯇ ꯊꯣꯛꯏꯅꯣ ꯃꯌꯥꯏꯗꯒꯤ꯫
ꯑꯁ ꯄꯩꯁꯥꯅ ꯂꯩꯇꯕꯅꯦ ꯌꯥꯗ꯭ꯔꯦꯕ
ꯎꯝ
ꯅꯪ ꯀꯥꯔꯤꯁꯦ ꯑꯗꯨꯝ ꯀ ꯎꯝ ꯀꯔꯤ ꯀꯣꯂꯦꯖꯅꯤ ꯑꯗꯨ ꯑꯗꯨ ꯑꯗꯨꯗꯤ
ꯎꯝ ꯖꯤ ꯑꯦꯝ ꯁꯤꯗ
ꯑꯣꯍꯣ ꯑꯩꯁꯨ ꯀꯥꯈ꯭ꯔꯕꯅꯤꯅꯦ ꯗꯨꯗꯥ ꯀꯥꯕꯅꯤꯅꯦ꯫
ꯑꯣ ꯅꯠꯇ꯭ꯔꯣ ꯑꯗꯨ ꯑꯗꯨꯔꯣꯝꯗꯩ ꯃꯤꯔꯣ
ꯅꯠꯇꯦ ꯑꯩꯗꯤ ꯑꯗꯨꯗ ꯀꯨꯏ ꯎꯝ ꯇꯣꯏ ꯇꯣꯏꯅ ꯂꯩꯕꯀꯣ ꯍꯥꯟꯅꯁꯨ ꯂꯩꯔꯝꯕ ꯑꯗꯨꯁꯨ ꯍꯧꯖꯤꯛꯀꯥꯟꯗꯤ ꯂꯩꯗꯣꯏꯗ ꯑꯩꯈꯣꯏ ꯄꯨꯨꯟꯕ ꯂꯩꯔꯦ꯫
ꯑꯣ
ꯀ꯭ꯂꯥꯁ ꯁꯦꯚꯦꯟ ꯑꯦꯠ ꯐꯥꯎꯕ ꯀꯥꯔꯒꯀꯣ ꯂꯩꯕꯅꯦꯕ ꯑꯗ
ꯎꯝ ꯐꯩ꯫
ꯂꯧ ꯆꯤꯡꯗꯧ ꯆꯤꯡꯗꯧ ꯇꯧꯕ꯭ꯔꯥ ꯇꯝꯄꯥꯛ ꯂꯧ ꯇꯧꯕ꯭ꯔꯥ
ꯆꯤꯡ ꯆꯤꯡꯒꯤ
ꯆꯤꯡꯒꯤ꯫
ꯎꯝ
ꯇꯝꯄꯥꯛꯛꯂꯗꯤ ꯇꯧꯗꯦ꯫
ꯍꯣꯏ ꯑꯩꯈꯣꯏꯗꯤ ꯆꯤꯡꯅꯦꯕ ꯑꯗꯨꯒ ꯇꯝꯗꯨ ꯂꯩꯗꯕ
ꯎꯝ ꯆꯤꯡꯒꯤꯗꯤ ꯑꯥꯒꯁ ꯁꯦꯞꯇꯦꯝꯕꯔꯒꯤꯋꯥꯏꯗ ꯀꯩꯅꯣ ꯀꯩ ꯍꯥꯏꯗꯣꯏꯔꯥ ꯈꯪꯗꯦ꯫
ꯐꯧꯔ ꯍꯧꯅꯕꯗꯣꯀꯣ
ꯍꯧꯔꯅꯤ ꯐꯧꯗꯤ ꯊꯣꯛꯄ ꯍꯧꯔꯕꯣ
ꯍꯥꯎꯗ꯭ꯔꯤ ꯑꯗꯨ ꯃꯤ ꯈꯔꯗꯤ ꯍꯧꯕꯗ ꯉꯥꯏꯔꯦ ꯀꯩꯅꯣꯝ ꯊꯣꯛꯐꯝꯁꯨ ꯌꯥꯎꯔꯦ ꯑꯗꯣ ꯑꯩꯈꯣꯏꯒꯤꯗꯤ ꯊꯣꯛꯇ꯭ꯔꯤꯌꯦ꯫
ꯎꯝ ꯃꯣꯔꯣꯛꯒꯨꯝꯕꯁꯨ ꯊꯥꯕ꯭ꯔꯥ
ꯍꯣꯏ ꯊꯥꯏꯗꯣ ꯀꯩꯅꯣ ꯌꯥꯝ ꯐꯗꯕꯀꯣ
ꯀ ꯌꯣꯟꯅꯤꯡꯉꯥꯏ ꯊꯥꯗꯤ꯫
ꯌꯣꯟꯅꯤꯡꯉꯥꯏ ꯊꯥꯕꯅꯦ ꯑꯗꯨ ꯐꯖꯅ ꯍꯧꯗꯕꯗꯣ
ꯑꯣ
ꯄꯥꯝꯔꯥꯅꯦ ꯅꯪꯕꯣ꯫
ꯀꯦꯕ
ꯇꯥꯝ꯭ꯔꯥꯅꯦ ꯅꯝꯕꯣ
ꯀꯔꯤ
ꯃꯣꯔꯛꯇ
ꯏꯆꯦ ꯆꯤꯡ ꯃꯤꯗꯤ ꯃꯣꯔꯣꯛ ꯌꯣꯟꯅꯕ ꯎꯝ ꯀꯩꯅꯣ ꯊꯥꯒꯜꯂꯤꯗꯅ ꯆꯤꯡꯒꯤ ꯂꯧꯗ
ꯑꯣ
ꯑꯗꯨꯒꯤ ꯍꯪꯕꯅꯤꯗ ꯆꯨꯖꯥꯛꯀꯨꯝꯕꯗꯤ ꯊꯣꯛꯄ ꯍꯧꯗ꯭ꯔꯤꯕꯣ
ꯍꯥꯥ
ꯆꯨꯖꯥꯛꯒꯨꯝꯕ
ꯄꯤꯇꯥ
ꯇꯨꯖꯥ
ꯇꯒ ꯊꯣꯗ꯭ꯔꯔꯤꯒ
ꯀꯩꯅꯣꯗꯤ ꯊꯄꯤꯒꯨꯝꯕꯗꯤ
ꯀꯞꯄꯤꯗꯤ ꯍꯧꯔꯦ
ꯎꯝ ꯌꯥꯝ ꯍꯥꯎꯕꯅꯦ
ꯑ ꯌꯥꯝ ꯍꯥꯎꯕꯅꯤ ꯊꯨꯝꯃꯒ ꯑꯁ ꯇꯨꯝꯕꯅꯦꯕ
ꯆꯥꯎꯕꯗꯤ ꯆꯥꯅꯤꯡꯗꯦ ꯑꯄꯤꯛꯄꯁꯨ ꯆꯥꯅꯤꯡꯉꯤ
ꯎꯝ ꯄꯤꯛꯄꯗꯣ ꯌꯥꯝ ꯁꯤꯝꯄꯜ ꯑꯣꯏꯅ ꯍꯥꯎꯒꯅꯤ ꯀꯩꯅꯩꯅꯣ ꯎ ꯃꯦꯔꯤꯟ ꯨꯝꯝꯅꯗꯁꯨ ꯀꯣ ꯌꯥꯝ ꯍꯧꯕꯗ ꯉꯥꯏꯔꯕ ꯑꯩꯈꯣꯏꯗꯤ
ꯑꯣ ꯄꯥꯟꯕ ꯍꯧꯗ꯭ꯔꯦ ꯃꯆꯥ ꯃꯆꯥ ꯑꯣꯏꯔꯁꯨ
ꯄꯥꯟ
ꯀꯩꯕ
ꯄꯥꯟꯕꯗꯤ ꯍꯧꯔꯦꯕ ꯃꯆꯥ ꯃꯆꯥꯁꯤꯡꯅ ꯆꯥꯕ ꯍꯧꯔꯛꯦꯕ ꯑꯗꯨꯣ ꯌꯥꯝꯗꯕ
ꯃꯥꯏꯔꯦꯟꯁꯨ ꯊꯥꯎꯕꯅꯤꯅꯦ ꯊꯥꯎ ꯉꯧꯔꯗꯨꯅ
ꯎꯝ
ꯑꯗꯨ ꯀꯩꯅꯣ
ꯇꯩꯔꯤ ꯍꯥ
ꯀꯥꯎꯈ꯭ꯔꯦ
ꯍꯝ ꯍꯨꯝ
ꯎ
ꯅꯪ ꯁꯤ ꯎꯝ ꯍꯅ ꯈꯪ ꯃꯥ
ꯈꯪꯔꯝꯃꯣꯏꯗ
ꯑꯦꯕꯤꯕꯤꯗꯒꯤ ꯈꯪꯕꯒꯨꯝ ꯇꯧꯋꯤꯗ
ꯀꯃꯥꯏꯅ
ꯎꯝ ꯈꯪꯗꯦ ꯈꯪꯕꯒꯨꯝ ꯇꯧꯋꯦꯕ
ꯑꯩ ꯑꯩ ꯏꯕꯤ ꯄꯥꯏꯗꯕ ꯀꯨꯏꯌꯦ ꯄꯥꯏꯌꯦ ꯑꯗꯨꯕꯨ ꯍꯧꯖꯤꯛꯀꯥꯟꯗꯤ ꯅꯍꯥꯟꯗꯣ ꯄꯥꯏꯗ꯭ꯔꯒ ꯂꯦꯞꯄꯒ ꯀꯩꯅꯣ ꯍꯧꯖꯤꯛꯀꯥꯟꯅ ꯑꯃꯨꯛꯀ ꯄꯥꯏꯕ ꯍꯧꯔꯦ ꯑꯗꯨꯒ ꯚꯕꯤꯗꯤꯑꯣ ꯌꯦꯡꯕ ꯈꯛꯇꯅꯤ ꯑꯦ ꯕꯤꯗ ꯑꯦꯛꯇꯤꯞ ꯇꯧꯗꯕ ꯑꯩ ꯀꯨꯏꯈ꯭ꯔꯦ ꯆꯍꯤ ꯑꯃ ꯄꯥꯗꯧꯔꯦ
ꯑꯣ ꯑꯩꯒꯤꯁꯨ ꯃꯔꯨꯞ ꯑꯃꯥꯗꯨ ꯀꯟ ꯍꯥꯏꯅ ꯍꯥꯏꯕꯀꯣ ꯍꯅ ꯇꯦꯛꯁ ꯊꯥꯔ
ꯌꯨꯖꯔ ꯅꯦꯝꯁꯨ ꯀꯤꯟ ꯍꯥꯏꯕ꯭ꯔꯥ
ꯍꯥꯥ
ꯌꯨꯖꯤꯔ ꯅꯦꯝꯁꯨ ꯀꯟ ꯍꯥꯏꯕ꯭ꯔꯥ
ꯍꯣꯏ
ꯑꯩ ꯌꯨꯖꯔ ꯅꯦꯝꯅꯤ ꯀꯝ ꯄꯥꯏꯗꯦ
ꯑꯣ ꯑꯗꯨꯗꯤ ꯑꯇꯣꯄ
ꯇꯨꯡꯉꯥꯟꯂ ꯑꯃꯅꯤ
ꯑꯣ ꯑꯣꯏꯔꯝꯁꯨ ꯌꯥꯏ
ꯎꯝ ꯅꯪꯗꯤ ꯅꯣꯏ ꯕꯥ ꯅꯣꯏ ꯃꯉꯥꯒ ꯂꯩꯔꯤꯕ꯭ꯔꯣ
ꯎꯝ ꯑꯩꯈꯣꯏ ꯑꯍꯨꯝ ꯈꯛꯇ ꯂꯩꯌꯦ
ꯎꯝ ꯅꯆ ꯅꯨꯨꯄꯤ ꯅꯅꯥꯎꯨꯝꯕ ꯂꯩꯇꯦ
ꯆꯟ ꯀꯩꯅꯣ ꯏꯅꯥꯎ ꯅꯨꯨꯄꯥ ꯃꯥ ꯂꯩꯌꯦ ꯑꯗꯨꯒ ꯏꯕꯨꯡ ꯑꯃ ꯏꯆꯦ ꯃꯥ ꯂꯩ ꯑꯗꯨꯅꯦ ꯃꯄꯥꯟꯗ ꯑꯣꯏ ꯆꯠꯈ꯭ꯔꯕ
ꯑꯣ ꯏꯅꯥꯎꯄꯁꯨ ꯂꯩꯌꯦ
ꯀꯔꯤꯕꯥ
ꯅꯅꯥꯎꯄꯥꯁꯨ ꯂꯩꯌꯦ
ꯏꯅꯥꯎꯅꯨꯄꯥꯗꯨꯁꯨꯨ ꯃꯄꯥꯜ ꯆꯠꯈꯤꯌꯦ ꯆꯠ꯭ꯔ ꯆꯍꯤ ꯑꯃ ꯁꯨꯈ꯭ꯔꯅꯤ
ꯎꯝ ꯅꯪ ꯅ ꯆꯠꯇꯕ ꯅꯅꯥꯎ ꯄꯥ ꯆꯠꯂꯒ
ꯎꯝ ꯆꯠꯅꯤꯡꯕ ꯑꯗꯨ ꯌꯥꯗꯕ
ꯎꯝ
ꯃꯥꯗꯣ ꯌꯥꯝ ꯁꯥꯊꯤꯍꯟꯕꯀꯣ ꯑꯗꯨꯒꯤ ꯆꯥꯍꯟꯕ
ꯃꯥꯝ ꯃꯄꯥꯟꯂꯣꯝ ꯆꯠꯄꯅ ꯁꯥꯊꯤꯕꯅꯤꯅꯦ ꯀꯩꯅ
ꯁꯤꯁ ꯃꯥ ꯃꯥꯒꯤ ꯀꯨꯁꯤꯅꯦ ꯑꯗꯨꯗꯤ ꯀꯩꯅꯣ ꯏꯕꯣꯡꯈꯣꯏ ꯆꯠ ꯅꯠꯄꯅꯦ
ꯀꯩ ꯍꯥꯏꯕ
ꯏꯕꯨꯡ ꯈꯣꯏꯒ ꯆꯠꯄꯅꯦꯕ
ꯑꯥ ꯑ ꯍꯧꯖꯤꯛꯇꯤ ꯒ꯭ꯦꯟ ꯇꯥꯔꯦ ꯍꯥꯏꯕ꯭ꯔꯥ
ꯈꯔꯗꯤ ꯇꯥꯔꯝꯃꯅꯤ ꯃꯔꯝꯁꯨ ꯌꯥꯝ ꯑꯣꯏꯌꯦ
ꯑ ꯂꯧ ꯆꯠꯄꯁꯨ ꯅꯨꯡꯉꯥꯏꯕꯅꯤ ꯆꯥꯛ ꯆꯥꯕ ꯃꯇꯝꯗ
ꯀꯔꯤꯕ
ꯂꯧꯁꯨ ꯂꯧꯁꯨ ꯆꯠꯄ ꯅꯨꯡꯉꯥꯏꯕꯅꯦꯕ ꯆꯥꯛ ꯆꯥꯕ ꯃꯇꯝꯗ ꯆꯔ ꯋꯥꯜꯕ ꯃꯇꯝꯗ ꯂꯧꯗ
ꯊꯤꯟꯖꯨ ꯆꯥꯔꯒ ꯀꯣ
ꯅꯨꯉꯥꯏ ꯎꯝ ꯐ꯭ꯔꯦꯁ ꯍꯦꯛ ꯍꯩꯇꯣꯛꯑꯒ ꯆꯥꯕꯗ ꯍꯥꯎꯕꯅꯦ
ꯎꯝ ꯑꯗꯨꯅ ꯍꯥꯎꯅꯤ ꯑ ꯌꯥꯝ ꯁꯥꯕꯅ ꯂꯣꯔꯦ ꯅꯣꯡꯁꯨ ꯆꯨꯗ꯭ꯔꯤꯌꯦ ꯉꯁꯤꯁꯦ
ꯍꯣꯏ ꯗꯤ ꯆꯤꯡ ꯉꯁꯤ ꯌꯥꯝ ꯁꯥꯗꯦ ꯅꯣꯡꯃꯝꯗꯤ ꯅꯨꯡꯉꯥꯏ
ꯑꯣ ꯐꯩꯅꯦ
ꯎꯝ ꯅꯣꯏꯗꯤ ꯅꯨꯡꯁꯥ ꯊꯣꯛꯄ꯭ꯔꯣ
ꯎꯝ ꯌꯥꯝ ꯀꯜꯂꯦ ꯍꯧꯖꯤꯛ
ꯑꯩꯈꯣꯏꯗꯤ ꯅꯣꯡ ꯃꯝꯃꯤ
ꯑꯣꯍꯣ ꯑꯡꯗꯤꯑꯁ ꯅꯣꯡ ꯇꯥꯔ ꯂ ꯑꯦ ꯅꯨꯡꯁꯥꯗꯨꯣ ꯊꯣꯛꯄ ꯌꯦꯝ ꯀꯟꯕ
ꯎꯝ ꯏꯀ ꯅꯨꯗꯗꯤ ꯐꯅꯤ ꯎꯝ
ꯃꯩꯁꯨ ꯃꯨꯠꯈ꯭ꯔꯕ
ꯑꯣ
ꯌꯥꯝ ꯁꯥꯕ ꯇꯥꯏꯃꯤꯡꯅ ꯃꯩ ꯀꯛꯈ꯭ꯔꯅꯤ
ꯅꯪꯅ ꯂꯩꯔꯤꯁꯦ ꯑꯥ ꯆꯤꯡꯗꯔꯣ ꯑꯥꯥ ꯆꯤꯡꯗ ꯍꯥꯏꯗꯤ ꯀꯩ ꯍꯥꯏꯁꯤꯔꯥ ꯅꯣꯡꯖꯨꯒꯟꯕ ꯃꯐꯝꯗ ꯑꯃ
ꯀꯪꯗꯦ ꯃꯔꯛ ꯃꯛ ꯇ ꯆꯨꯨꯔꯅꯤ
ꯎꯝ
ꯎꯝ
ꯃꯤꯣ